ꯇ
ꯀꯩꯗꯧꯔꯤꯒꯦ
ꯑꯩꯈꯣꯏꯗꯤ ꯂꯧꯕꯨꯛꯇ ꯂꯩꯔꯤꯌꯦ
ꯏꯁ ꯍꯧꯖꯤꯛ ꯍꯧꯖꯤꯛꯄꯣ ꯅꯨꯡꯁꯥ ꯁꯥꯗ꯭ꯔꯣ ꯂꯧꯖꯔꯤꯗꯨꯕꯣ
ꯍꯣꯏ ꯑꯩꯈꯣꯏꯔꯣꯝꯗꯗꯤ ꯅꯨꯡꯁꯥ ꯊꯣꯛꯁꯦ ꯅꯣꯡ ꯈꯛꯇꯅꯦ ꯊꯣꯛꯏꯁꯦ
ꯑꯣ ꯂꯧ ꯅꯣꯏꯒꯤꯔꯣ ꯅꯠꯇ꯭ꯔꯒ ꯀꯅꯥꯒꯤꯅꯣ
ꯑꯩꯈꯣꯏ ꯏꯌꯥꯝꯕ ꯈꯣꯏꯒꯤ ꯄꯁꯇꯔꯈꯣꯏꯒꯤ ꯂꯧꯗꯨꯅꯤ
ꯑꯣ ꯑꯣ ꯂꯧ ꯁꯨꯕ ꯍꯧꯔꯕꯣꯅꯦ
ꯑ ꯉꯁꯤꯒꯗ ꯇꯥꯕ꯭ꯔꯣ ꯅꯣꯏꯒꯤ ꯂꯧ ꯐꯥꯎ ꯂꯣꯏꯁꯤꯜꯂꯝꯕꯅꯤꯅꯦ ꯍꯒꯗ
ꯅꯪꯅꯔꯣ
ꯑꯩꯅ ꯂꯣꯏꯁꯤꯜꯂꯤꯅꯤꯅꯦꯅꯦ ꯅꯪꯒꯤ ꯀꯅꯥꯝꯇ ꯅꯠꯇ꯭ꯔꯦꯅ ꯑꯩꯅ ꯂꯣꯏꯁꯤꯜꯂꯤ ꯎꯝ
ꯑꯁ ꯅꯪꯗꯤ ꯌꯥꯝ ꯐꯩꯌꯦꯅꯦ
ꯍꯣꯏ ꯐꯕꯅꯤ ꯑꯗꯨꯝ ꯈꯔ ꯇꯧꯔꯒꯅꯤ
ꯍꯣꯏ ꯑꯁ ꯑꯗꯨꯗꯤ ꯅꯪ ꯑꯩꯈꯣꯏꯒꯤ ꯂꯧ ꯁꯨꯕꯤꯕꯒꯤ ꯀꯔꯤ ꯆꯥꯅꯤꯡꯉꯦ
ꯌꯥꯝ ꯆꯥꯅꯤꯡꯗꯦ ꯆꯥꯅꯤꯡꯕꯁꯨ ꯂꯩꯇꯦ ꯑꯄꯥꯝꯕꯁꯨ ꯂꯩꯇꯦ ꯅꯪ ꯈꯛꯇꯅꯦ ꯄꯥꯃꯤꯁꯤ
ꯑꯩꯕꯨꯗꯤ ꯄꯤꯔ ꯅꯣꯏꯔꯦ ꯀꯩꯅꯣ ꯑꯦ
ꯃꯇꯝ ꯈꯔꯗꯤ ꯁꯦꯝꯕ ꯇꯥꯈꯤꯅꯤ ꯑꯗꯣ ꯅꯪꯗꯤ ꯀꯩꯗꯧꯔꯤꯅꯣ
ꯑꯩꯗꯤ ꯊꯕꯛ ꯃꯐꯝꯗ ꯐꯝꯃꯒ ꯂꯩ
ꯑꯗꯣ ꯅꯪꯕꯨ ꯆꯥꯛꯀ ꯆꯥꯔꯕꯣ
ꯁꯅꯕꯁꯦ ꯄꯨꯔꯣ
ꯂꯩꯗꯅ ꯂꯧ ꯁꯨꯕ ꯃꯤꯁꯤꯡꯦ ꯕ꯭ꯔꯦꯛ ꯉꯥꯏꯍꯥꯛ ꯐꯝꯃꯒ ꯆꯥꯛ ꯆꯥꯕ ꯈꯣꯠꯄ ꯇꯧꯕꯗꯣ
ꯑꯣ ꯑꯗꯨꯕꯨꯗꯤ ꯆꯥꯕ ꯂꯣꯏ ꯑꯩꯈꯣꯏꯗꯤ ꯉꯁꯤꯗꯤ ꯇꯟ ꯑꯣꯏꯅ ꯆꯥꯏꯒ
ꯑꯣ ꯃꯤ ꯀꯌꯥꯅꯣ ꯂꯥꯎ ꯆꯠꯂꯤꯁꯦ
ꯌꯥꯝꯕꯒ ꯑꯩꯈꯣꯏ ꯑꯩꯈꯣꯏ ꯇꯥ ꯇꯥꯒꯗꯣꯏꯅꯤꯅꯤꯅꯦ
ꯑꯣ ꯑꯗꯨꯗꯤ ꯌꯥꯝ ꯅꯨꯡꯉꯥꯏꯔꯝꯒꯅꯤꯅꯦ ꯄꯥꯡꯒꯟ ꯀꯟ ꯃꯉꯥꯇ ꯑꯣꯏꯕꯒꯤ
ꯍꯣꯏ ꯅꯨꯡꯉꯥꯏꯔꯅꯦ ꯂꯣꯏꯔꯦ ꯍꯧꯖꯤꯛ ꯉꯥꯏꯍꯥꯛ ꯂꯩꯔꯗꯤ ꯌꯨꯝ ꯍꯜꯂꯅꯤꯗ
ꯑꯁ ꯑꯗꯣ ꯅꯪ ꯑꯥꯎ ꯀꯔꯤ ꯍꯥꯏꯔꯛꯑꯣ ꯍꯥꯏꯔꯛꯑꯣ
ꯀ ꯍꯥꯏ ꯀꯩ ꯍꯥꯟꯅ ꯍꯥꯏꯅꯤꯡꯕ꯭ꯔꯣ ꯍꯥꯏꯔꯛꯑꯣꯅꯦ
ꯑꯗꯣ ꯅꯪꯁꯨ ꯑꯩꯈꯣꯏꯗ ꯈꯔ ꯈꯔ ꯀꯣꯏꯔꯛꯑꯣ ꯍꯥꯏꯕꯅꯤꯗ ꯑꯩ ꯗꯤ ꯎꯝ ꯇꯝꯄꯥꯛꯇ ꯂꯩꯕꯅꯤꯅ
ꯑꯥ ꯌꯦꯡ ꯀꯔ ꯀꯦꯅꯦ ꯑꯗꯨꯕꯨꯗꯤꯦ ꯅꯣꯏꯗ ꯅꯣꯏꯗ ꯀꯩ ꯆ ꯀꯩ ꯀꯩ ꯐꯪꯒꯦ ꯍꯥꯟꯅ ꯍꯥꯏꯔꯣꯅꯦ ꯅꯣꯏꯗ
ꯑꯩꯈꯣꯏꯗ ꯂꯣꯏꯅ ꯐꯪꯉꯤꯅꯦ
ꯆꯥꯄꯨ ꯀꯩ ꯆꯥꯄꯨ ꯀꯩꯀꯥ ꯐꯪꯕ꯭ꯔꯣ
ꯍꯣꯏ ꯐꯪꯉꯦ
ꯐꯩꯖꯥꯄꯠ ꯐꯪꯒꯦ
ꯑꯁ ꯔꯦꯁꯇꯨꯔꯦꯟꯒꯤ ꯂꯣꯏꯅ ꯐꯪꯉꯕꯅꯦ
ꯑꯩꯗꯤ ꯔꯦꯁꯇꯨꯔꯦꯟꯒꯤ ꯄꯣꯠ ꯄꯤꯕ ꯌꯥꯗꯦꯗꯅ ꯃꯤꯉꯣꯟꯗꯗꯤ
ꯏꯁ ꯂꯥꯛꯑꯣꯅꯦ ꯑꯩꯈꯣꯏꯗꯁꯨ ꯑꯗꯨꯝ ꯀꯣꯏꯔꯛꯑꯣꯅꯦ ꯅꯦꯛꯁ ꯋꯤꯛꯁꯦ ꯑꯩꯒꯤ ꯕꯥꯔ
ꯌꯥꯗ꯭ꯔꯣ
ꯍꯥꯥ
ꯑꯦꯠꯀꯤꯗꯔꯣ ꯑꯣꯒꯤ ꯔꯗꯦꯁꯤꯦ
ꯅꯦꯛꯁ ꯋꯤꯛ ꯅꯦꯛꯁ ꯋꯤꯛ ꯑꯣꯏꯔꯦ
ꯅꯦꯛꯁꯤꯛꯁꯨ ꯅꯨꯃꯤꯠꯇ ꯊꯤꯡꯅ ꯏꯗꯅ ꯍ
ꯗꯦꯗ ꯇ꯭ꯌꯨꯖꯗꯦꯗ ꯑꯣꯏꯔꯦ
ꯏꯁꯇꯦ ꯏꯁꯦ ꯍ ꯍꯁꯨꯗꯤ ꯌꯥ ꯑꯗ ꯅꯪ ꯀꯩ ꯆꯠꯅꯤꯡꯒꯦ ꯍꯥꯏꯔꯛꯑꯣꯅꯦ ꯀꯩ ꯀꯔꯝ ꯑꯩ ꯅꯪꯒꯤ ꯀꯩ ꯑꯣꯐꯔ ꯇꯧꯔꯒꯦꯅꯦ
ꯑꯣ ꯀꯦꯛ ꯑꯣꯐꯔ ꯇꯧꯕꯤꯒꯦ ꯍꯥꯏꯔꯗꯤ ꯇꯧꯕꯤꯔꯣꯅꯦ
ꯀꯝꯕ ꯀꯦꯦꯛꯁꯒꯦ ꯍꯥꯏꯔꯅꯦ ꯑꯗꯨꯖ
ꯑꯩꯗꯤ ꯒ꯭ꯔꯤꯟ ꯑꯦꯄꯜ ꯆꯥꯅꯤꯡꯉꯦ
ꯑꯗꯨꯗꯨꯅ ꯃꯥꯡꯗ ꯍꯥꯟꯅ ꯃꯥꯡꯈꯣ ꯃꯥꯡꯂꯨꯔꯣ
ꯃꯪꯕ ꯂꯣꯏꯔꯦꯍꯦ ꯃꯪꯗꯗꯤ
ꯃꯪ ꯃꯪꯋꯥꯔꯤꯗ ꯃꯪꯂꯥꯗ ꯃꯨꯛ ꯁꯥꯒꯜꯔ
ꯃꯪꯂꯥꯟꯗ ꯁꯥꯕ ꯈꯣꯠꯄ ꯂꯣꯏꯅ ꯂꯣꯏꯔꯕꯅꯦ
ꯑꯁ ꯁꯤꯀꯦ ꯃ ꯆꯥꯔꯒꯤ
ꯑꯩꯈꯣꯏ ꯉꯁꯤ ꯑꯣꯛꯁꯥ ꯆꯥꯏꯌꯦ
ꯍꯧꯣꯏꯅꯦ ꯏꯗꯤ
ꯃꯣꯔꯣꯛ ꯁꯥꯃꯟꯗꯅ ꯑꯁ ꯃꯅꯤꯡꯂꯣꯝꯗ ꯆꯦꯟꯒꯦ ꯇꯧꯋꯦꯍꯦ
ꯑꯣ ꯃꯥꯏꯀꯣ ꯅꯪꯒꯣꯔꯣꯛ ꯅꯪ ꯃꯣꯔꯣꯛꯀ ꯆꯥꯕ ꯌꯥꯝ ꯍꯩꯔꯝꯗꯥꯏꯅꯦ
ꯍꯥꯏꯌꯦ ꯑꯗꯣ ꯁꯣꯏꯕꯨꯝꯝꯁꯨ ꯍꯥꯞꯄꯒꯤꯀꯣ ꯑꯁ
ꯑꯥ
ꯁꯕꯟꯕꯕꯁꯤꯗꯤ
ꯑꯁ ꯀꯅꯥꯅ ꯊꯣꯡꯉꯤꯅꯣ ꯅꯪꯅ ꯊꯣꯡꯉꯤꯔꯣ ꯅꯆꯦꯅ ꯊꯣꯡꯉꯤꯔꯣ ꯀꯅꯥꯅ ꯊꯣꯡꯉꯔꯣ
ꯑꯩꯈꯣꯏ ꯊꯕꯛ ꯁꯨꯃꯤꯟꯅꯕ ꯅꯨꯄꯤ ꯑꯃ ꯂꯩꯥꯛꯑꯦꯕ ꯃꯥꯅ ꯃꯥꯗꯤ ꯆꯆꯥꯛ ꯍꯤꯟꯖꯥꯡꯁꯨ ꯈꯔ ꯊꯣꯡꯕ ꯍꯩꯌꯦ ꯑꯗꯨ ꯃꯥꯅ ꯊꯣꯡꯍꯟꯕꯅꯦ
ꯑꯣ ꯍꯥꯎꯕ꯭ꯔꯣ ꯑꯗꯣ ꯃꯣꯔꯣꯛꯇꯤ ꯁꯥꯔꯁꯨ
ꯑꯁ ꯑꯗꯨꯝ ꯍꯥꯎ ꯑꯣꯏꯋꯦꯗ
ꯑꯗꯨꯝ ꯍꯥꯎꯋꯦꯕ ꯑꯗꯨꯝ ꯍꯥꯎꯗꯤ ꯃꯣꯔꯣꯛ ꯁꯥꯔꯗꯤ ꯀ ꯀ ꯑꯗꯨꯗꯤ ꯀꯩꯝ ꯇꯧꯗꯦꯗꯅ ꯃꯣꯔꯣꯛ ꯁꯥꯕꯅꯗꯤ ꯏꯁꯤꯡ ꯊꯛ ꯊꯛꯑꯒ ꯆꯥ ꯌꯥꯏꯗꯅ
ꯍꯅꯦ ꯌꯥꯔꯦ
ꯅꯣꯏꯗꯤ ꯄꯨꯡ ꯀꯌꯥꯗ ꯑꯃꯨꯛ ꯊꯕꯛ ꯂꯣꯏꯕ꯭ꯔꯣ
ꯑꯩꯈꯣꯏ ꯄꯨꯡ ꯇꯔꯦꯠ ꯃꯈꯥꯏ ꯇꯔꯦꯠ ꯑꯗꯨꯗ ꯂꯣꯏꯒꯅꯤ ꯑꯁ ꯅꯨꯡꯊꯤꯤꯟ ꯋꯥꯏꯔꯝ ꯑꯣꯏ ꯑꯣꯏꯔꯗꯤ ꯃꯤ ꯊꯕꯛ ꯌꯥꯝ ꯆꯤꯟꯕꯅꯤꯅꯀꯣ ꯊꯦꯡꯅ ꯊꯦꯡꯅ ꯂꯣꯏꯕꯁꯨ ꯌꯥꯎꯋꯦꯕ
ꯎ ꯍꯦ ꯏꯅꯦꯥꯏ ꯑꯗꯨꯗꯤꯦ
ꯁꯤꯗ ꯅꯨꯡꯁꯥꯁꯤꯅ ꯃꯔꯣꯟ ꯑꯃ ꯌꯥꯝ ꯁꯥꯕꯅꯤꯅ ꯑꯂꯨ ꯂꯩꯕ ꯉꯝꯗ꯭ꯔꯦꯍꯦ ꯁꯤꯒꯦ ꯇꯧꯋꯦ ꯅꯣꯏꯁꯨ ꯂꯧ ꯁꯨꯔꯤꯗꯣ ꯅꯨꯡꯁꯥꯗꯩ ꯁꯥꯔꯝꯒꯅꯤꯍꯦ ꯅꯨꯡꯁꯥ ꯁꯥꯗꯦ ꯀꯥꯏꯅ ꯑꯗꯣ ꯍꯌꯦꯡꯁꯨ ꯆꯠꯀꯗ꯭ꯔꯣ ꯍꯌꯦꯡꯁꯨ ꯂꯧ ꯆꯠꯀꯗ꯭ꯔꯣ
ꯑꯩ ꯍꯣꯏ ꯍꯌꯦꯡ ꯅꯣꯡꯃꯥꯏꯖꯤꯡ ꯑꯣꯏꯔꯝꯅꯤꯅꯦ ꯍꯩ
ꯑꯁ ꯑꯩ ꯊꯕꯛꯀ ꯂꯣꯏ ꯀꯥꯎꯔꯦꯗ ꯊꯕꯛ ꯁꯨꯕꯗꯒꯤ ꯅꯣꯡꯃꯥꯏꯖꯤꯡ ꯉ ꯀꯔꯤꯔ ꯂꯣꯢ ꯀꯥꯎꯔꯦꯍꯦ
ꯅꯪ ꯀꯩꯔꯣ ꯂꯣꯏꯔꯦ ꯅꯣꯡꯃꯥꯏꯖꯤꯡꯗ ꯐꯥꯎ ꯊꯕꯛ ꯆꯠꯀꯗ꯭ꯔꯣ ꯅ ꯍꯪꯉꯗꯤ ꯄꯨꯔꯥ ꯁꯣꯏꯗ꯭ꯔꯣ
ꯑꯁ ꯀꯥ ꯑꯩ ꯍꯌꯦꯡꯁꯦ ꯅꯣꯡꯃꯥꯏꯖꯤꯡꯅꯦꯕ ꯀꯥꯎꯕꯩꯅꯦ
ꯎꯝ ꯀꯥꯎꯅꯤ ꯅꯣꯏꯗꯤ ꯅꯨꯡꯃꯥꯏꯖꯤꯡꯗ ꯊꯕꯛ ꯁꯨꯇꯤ ꯄꯤꯕ꯭ꯔꯣ
ꯎꯝ ꯑꯩꯈꯣꯏꯗꯤ ꯅꯣꯡꯃꯥꯏꯖꯤꯡ ꯈꯨꯗꯤꯡ ꯁꯨꯇꯤ ꯄꯤꯌꯦ
ꯑꯗꯨ ꯅꯨꯡꯉꯥꯏꯅꯦ ꯅꯣꯡꯃꯥꯏꯖꯤꯡ ꯑꯃꯨꯛ ꯁꯨꯇꯤ ꯄꯤ ꯊꯕꯛꯅ ꯄꯨꯡ ꯀꯌꯥꯗ ꯍꯥꯎꯕ
ꯊꯕꯛꯁꯦ ꯑ ꯄꯨꯡ ꯇꯔꯥ ꯑꯗꯨ ꯅꯪꯅꯕ ꯇꯠ ꯀꯗꯥꯕ
ꯑꯁ ꯅꯪꯗꯤ ꯅꯣꯏ ꯃꯅꯥꯛ ꯅꯣꯏ ꯅꯣꯏ ꯅꯥꯛꯇ ꯂꯩꯔꯝꯒꯅꯤꯗ ꯑꯗꯨꯝ ꯀꯥꯟꯗ
ꯍꯣꯏ ꯌꯥꯝ ꯅꯛꯑꯦ ꯑꯈꯣ ꯑꯁꯤꯒꯤ ꯁꯤꯇꯤ ꯀꯟꯚꯦꯟꯁꯟꯒꯤꯗ ꯍꯥꯏꯒꯠꯂꯛꯄꯗ ꯑꯦꯗꯚꯥꯟꯁ ꯍꯣꯁꯄꯤꯇꯥꯜ ꯂꯩꯕꯗꯣ
ꯍꯣꯏ
ꯑꯗꯨꯒꯤ ꯃꯅꯥꯛꯇꯅꯤꯗ
ꯑ ꯅꯣꯏ ꯑꯗꯨꯗꯤ ꯑꯗꯨꯝ ꯑꯗꯨ ꯅꯨꯃꯤꯠꯇꯗꯤ ꯌꯥꯝ ꯊꯦꯡꯈ꯭ꯔꯦꯗ ꯑꯩꯈꯣꯏ ꯑꯗꯨꯔꯣꯝꯗ ꯑ ꯔꯝ ꯖꯤ ꯇꯦ ꯍ
ꯇꯥꯕ꯭ꯔꯣ
ꯑꯧ ꯇꯥꯏꯌꯦ
ꯑꯁ ꯅꯪ ꯅꯪꯁꯦ ꯀꯨꯏꯗꯤ ꯀꯨꯏꯔꯦꯍꯦ ꯅꯪ ꯍꯥꯟꯅꯗꯒꯤ ꯇꯧꯔꯛ ꯇꯧꯔꯛꯀꯦ ꯇꯧꯔꯛꯀꯦ ꯍꯥꯏꯔꯒ ꯁꯨꯡꯇꯧ ꯇꯧꯔꯛꯇꯕꯖꯦ
ꯑꯁ ꯑꯩꯅ ꯑꯃꯨꯛ ꯇꯧꯔꯛꯀꯦ ꯍꯥꯏꯕꯗ ꯅꯪ ꯕꯤꯖꯤ ꯌꯥꯝ ꯂꯩꯔꯤꯗꯨꯗꯤ
ꯅꯪꯒꯤ ꯂꯥꯏꯅꯥꯔꯨꯗꯨꯗꯣ ꯅꯣꯏ ꯅꯠꯆꯦꯒ ꯆꯞ ꯃꯥꯟꯅꯩ ꯍꯧꯖꯤꯛꯇꯤ ꯑꯁ ꯀꯅꯥ ꯅꯣꯏ ꯃꯤ ꯀꯌꯥꯅꯣ
ꯍꯥ ꯀꯔꯤ ꯍꯥꯏꯕꯅꯣ ꯑꯥꯎ ꯇꯥꯏ
ꯅꯣꯏ ꯃꯤ ꯀꯌꯥꯔꯣꯕ ꯁꯨꯔꯤꯖꯦ
ꯃꯤ ꯃꯔꯤ
ꯅꯩꯑꯦꯅꯦ ꯅꯪꯗꯤ ꯀꯩ ꯀꯩꯅꯣ ꯌꯥꯝ ꯊꯣꯡꯕ ꯍꯩꯔꯝꯃꯅꯤꯅꯦ ꯑꯦꯁ ꯍꯥ
ꯀꯔꯤꯦꯕ
ꯅꯪ ꯀꯩ ꯀꯩꯅꯣ ꯌꯥꯝ ꯊꯣꯡꯕꯗꯤ ꯍꯩꯔꯛꯑꯃꯅꯤꯅꯦ ꯍꯧꯖꯤꯛꯀꯥꯟꯗꯤ ꯑꯁ ꯅꯪ ꯀꯨꯏꯔꯦꯅꯦ ꯆꯠꯈꯤꯕꯁꯦ
ꯎꯝ ꯆꯍꯤ ꯑꯃ ꯆꯍꯤ ꯑꯃ ꯍꯦꯜꯂꯦ ꯀꯩꯅꯣꯃ
ꯑꯩ ꯑꯃꯅ ꯑꯃ ꯍꯦꯜꯂꯦ ꯑꯩ ꯐꯥꯎ ꯑꯃ ꯍꯦꯜꯂꯦ ꯅꯪꯑꯅꯤꯁ ꯑꯍꯨꯝꯁꯨ ꯅꯪꯁꯨ ꯑꯅꯤ ꯑꯃꯨꯛꯁꯨ ꯐꯥꯔꯝꯃꯅꯤꯗ
ꯍꯣꯏꯅꯦ ꯑꯩ ꯍꯥꯟꯅ ꯁꯨꯏꯀꯣ ꯅꯪꯉꯣꯟꯗꯒꯤ
ꯑꯥ
ꯑꯗꯨꯅ ꯍꯣꯏ ꯍꯩꯔꯦꯗ ꯂꯣꯏꯅ ꯍꯩꯔꯦ ꯑꯗꯨ ꯑꯁ ꯑꯗꯨꯃꯥꯏꯅ ꯉꯧꯕ ꯈꯣꯠꯄ ꯁꯦꯝꯕꯗꯨꯗꯤ ꯌꯥꯝ ꯋꯥꯏꯑꯦꯕ ꯑꯗꯨꯒꯤ ꯃꯤ ꯑꯦꯛꯁꯇ꯭ꯔꯥ ꯊꯝꯗ꯭ꯔꯗꯤ ꯌꯥꯗꯦꯅꯦ
ꯎꯝ ꯑꯁꯏ ꯅꯪꯅ ꯀꯩꯩꯗ ꯑꯣꯗꯔ ꯂꯤꯁꯇ ꯂꯩꯕ
ꯑꯁ ꯑꯩꯗꯤ ꯀꯩꯅꯣꯗ ꯑꯣꯏꯔꯦ ꯎ ꯃꯦꯅꯦꯖꯔ ꯑꯣꯏꯔꯁꯤꯔꯅ ꯈꯟꯕꯅꯦꯍꯦ
ꯑ ꯀꯩ ꯆꯥꯅꯤ ꯃꯦꯝ ꯀꯩꯅꯤ ꯀꯩ ꯆꯥꯅꯤ ꯁꯔ ꯀꯥꯏ ꯅꯣꯏ ꯑꯗꯨꯃꯥꯏꯅ ꯍꯥꯏꯔꯒ ꯂꯩꯕꯗꯣ ꯑꯩ ꯆꯪꯉꯀ ꯑꯗꯨꯗꯤ ꯑꯩ ꯀꯃꯥꯏꯅ ꯀꯧꯅꯤ ꯅꯪ ꯈꯪꯕ꯭ꯔꯥ
ꯈꯪꯗꯦ ꯍꯥꯏꯔꯛꯑꯣꯅꯦ
ꯑꯩ ꯆꯅꯤ ꯁꯝꯗꯥꯃꯩ ꯍꯥꯏꯗꯣꯏꯕ ꯑꯩꯉꯣꯟꯗꯗꯤ
ꯏ ꯏꯁ ꯏ
ꯍꯅꯦ ꯃꯣꯏꯗꯤ ꯈꯔ ꯇꯣꯉꯥꯟꯅ ꯇꯧꯔꯛꯇꯣꯏꯅꯤ ꯅ ꯑꯩꯅ
ꯍꯣꯏ ꯇꯧꯕꯤꯒꯦꯅꯦ
ꯅꯪ ꯄꯦꯗꯤ ꯅꯪ ꯕꯥꯔꯊꯗꯦꯗꯣ ꯀꯔꯝ ꯀꯥꯟꯗ꯭ꯔꯣ ꯑꯦ ꯍꯥꯏꯕꯗꯤ ꯀꯔꯝ ꯀꯥꯏꯗ ꯇꯧꯗꯣꯏꯔꯣ
ꯎꯝ ꯈꯪꯗꯦ ꯍꯣꯇꯦꯜ ꯑꯃꯗ
ꯐꯠꯇ ꯃ ꯑ ꯑꯧ ꯁꯥꯁ ꯀꯣꯏꯕ ꯆꯠꯂꯒ ꯃꯪꯗꯤ ꯎ ꯂꯥꯟꯗꯤ ꯋꯥꯡꯕꯖꯥꯗꯦ ꯂꯦꯁꯤꯦ
ꯍꯣꯏ
ꯍꯣꯏ ꯐꯦ ꯑꯗꯨꯗꯤꯣꯏꯗꯅ ꯑꯩ ꯀꯦꯛꯀꯁꯦ
ꯅꯪꯗꯤ ꯀꯦꯛꯇꯣ ꯑꯩꯅ ꯉꯥꯏꯒꯗꯣꯏꯅꯤꯅꯦ ꯑꯦ
ꯑ ꯀꯥꯏꯗꯒꯤ ꯀꯣꯏꯊꯣꯛꯑ ꯆꯠꯊꯣꯛꯑꯒꯗꯤ ꯀꯥꯏ ꯀꯦꯛ ꯄꯨꯊꯣꯛ ꯄꯨꯁꯤꯟ ꯀꯥꯏ ꯆꯠꯇꯣꯏꯦ ꯍꯥꯏꯗꯤ ꯅꯣꯏ ꯌꯨꯝ ꯔꯗꯦ ꯐꯖꯅ
ꯑꯁ ꯍꯣꯏ ꯕꯥ ꯆꯠꯇꯣꯏꯁꯦ ꯎꯝ ꯒꯥꯔꯤꯗ ꯆꯠꯀꯗꯣꯏꯅꯤꯅꯦ ꯍꯅ ꯆꯥꯒꯗꯕꯟꯅ
ꯑ ꯅꯣꯏ ꯍꯥꯟꯅ ꯆꯂ ꯔꯣ ꯑ ꯀꯣꯏꯕ ꯆꯠꯄ ꯂꯣꯏꯔꯦ ꯈꯣꯠꯂꯦ ꯆꯥꯛ ꯆꯥꯅꯕ ꯃꯇꯝ ꯌꯧꯅꯔꯦ ꯍꯥꯏꯔ ꯀꯥꯟꯗ ꯑꯩ ꯄꯨꯔꯒ ꯂꯑꯒꯦ
ꯑꯣ ꯑꯣ ꯑꯗꯨꯁꯨ ꯌꯥꯕ ꯃꯑꯣꯡꯅꯤꯅꯦ ꯅꯪꯁꯨ ꯅꯀꯣꯛꯇꯤ ꯌꯥꯎꯗꯤ ꯌꯥꯎꯋꯦꯍꯦ
ꯎꯝ ꯑꯩꯗꯤ ꯆꯠꯊꯣꯛ ꯆꯠꯁꯤꯟꯁꯦ ꯀꯌꯥ ꯍꯩꯅꯗꯕꯀꯣ ꯑꯗꯨꯒꯤ
ꯎꯝ ꯅꯪ ꯀꯣꯛꯇꯤ ꯌꯥꯎꯋꯦꯍꯦ ꯌꯥꯝ ꯁꯤꯡꯉꯦꯍꯦ ꯏꯕꯨꯡꯉꯣ ꯅꯪ ꯀꯔꯞꯁꯟ ꯀꯔꯞꯁꯟꯅꯦ ꯀꯩꯅꯣꯒꯤꯗ ꯅꯪ ꯈꯜꯒꯤ ꯂꯤꯗꯔ ꯑꯣꯏꯕꯔꯛꯄꯁꯨ ꯌꯥꯏ
ꯎ ꯍꯦꯁꯦ ꯅꯪꯅ ꯍꯦꯟꯅ ꯇꯧꯔꯝꯗꯧ ꯃꯥꯜꯂꯦ ꯑꯩꯉꯣꯟꯗ ꯑꯩ ꯍꯥꯏ ꯍꯥꯏꯔꯒ ꯍꯂꯑꯒꯅꯦ ꯅ ꯑꯩ ꯈꯨꯟꯁꯦ ꯑꯗꯨꯃꯥꯏꯅ ꯇꯧꯔꯦꯍꯦ ꯈꯣꯠꯂꯦꯍꯦ ꯑꯁ ꯆꯥꯎꯈꯠꯇ꯭ꯔꯦꯍꯦꯒ ꯍꯥꯏꯔꯛꯑꯗꯤ ꯑꯩꯗꯤ ꯑꯩꯣ ꯀꯤꯟ ꯄꯤꯔꯛꯑꯅꯤ
ꯎ
ꯅꯖ ꯅꯖꯥ ꯅ ꯖꯥꯔ ꯃꯆꯥꯗ ꯂꯩꯕꯁꯤꯡꯁꯦ ꯍꯟꯗꯛꯀꯥꯟꯗꯦ ꯌꯥꯝ ꯂꯣꯏ ꯇꯣꯡꯉꯥꯜꯂꯛꯑꯦꯅꯦ
ꯍꯣꯡꯝꯃꯨ ꯇꯧꯔꯒ ꯂꯣꯏ ꯈꯦꯠꯅꯔꯛꯄ ꯁꯇꯥꯗ ꯂꯣꯏꯅ ꯇꯧꯔꯅ ꯅꯣꯏꯁꯤ ꯀꯩꯔꯣ ꯑꯗꯨꯇꯥꯗ ꯀꯩꯔꯣ
ꯎ
ꯍꯟ ꯁꯋꯥꯒ ꯥꯗ ꯉꯥꯏꯍꯥꯛꯇꯪ ꯂꯩꯔꯦ ꯑꯥꯎ ꯁꯥꯔꯅꯨ ꯑꯩꯁꯦ ꯑ
ꯀꯔꯤ ꯏꯁꯇꯥꯏꯜꯅꯣꯕ ꯑꯩꯈꯣꯏꯅ ꯇꯧꯔꯤꯁꯦ ꯑꯝꯇ ꯍꯥꯏꯔꯛꯑꯣꯅꯦ
ꯅꯣꯏꯅ ꯑꯗꯨꯝ ꯅꯣꯔꯃꯦꯜꯗꯣ ꯎꯔꯝꯒꯅꯦꯕ ꯑꯩꯈꯣꯏ ꯁꯤꯗ ꯑꯗꯨꯝ ꯈꯨꯟꯗ ꯆꯨꯕ ꯃꯤꯁꯤꯡꯗꯤ ꯅꯣꯏꯒꯤ ꯃꯑꯣꯡ ꯃꯇꯧꯖꯤꯛ ꯄꯨꯔꯥ ꯇꯣꯉꯥꯟꯈ꯭ꯔꯦꯕ
ꯇꯣꯉꯥꯟꯗꯕꯅꯤꯗ
ꯇꯣꯉꯥꯂꯦ ꯌꯥꯗ꯭ꯔꯦ ꯑꯩꯈꯣꯏ ꯎꯕꯒꯁꯤ ꯀꯥꯏꯔꯛꯑꯦ ꯑꯩꯈꯣꯏꯗꯤ ꯅꯣꯏꯁꯤꯦ ꯁꯦꯂꯦꯕ꯭ꯔꯤꯇꯤꯗꯒꯤ ꯍꯦꯟꯅ ꯋꯥꯡꯈ꯭ꯔꯦ ꯅꯣꯏꯁꯦ
ꯏꯁ ꯏꯁ ꯏꯁ ꯑꯩꯈꯣꯏꯗꯤ ꯁꯦꯂꯦꯕ꯭ꯔꯤꯇꯤꯗꯒꯤ ꯅꯦꯝꯃꯦ
ꯎꯝ ꯑꯗꯨ ꯑꯣꯏꯔꯁꯨ ꯑꯩꯈꯣꯏꯒꯤ ꯃꯤꯠꯇꯗꯤ ꯋꯥ ꯋꯥꯡꯒꯔꯤ ꯑ
ꯋꯥ ꯉꯝꯕꯅꯦ
ꯋꯥꯃꯅꯤ ꯋꯥ ꯃꯔꯦ
ꯑꯗꯨꯕꯨꯗꯤ ꯅꯪꯁꯨ ꯂꯩꯔꯤꯗꯨꯗꯤ
ꯂ ꯏꯕ
ꯅꯣꯡꯆꯨ ꯕꯖꯥꯔꯗ ꯂꯩ ꯂꯩꯔꯒ ꯍꯟꯗꯛꯇ ꯌꯨꯝꯗ ꯌꯨꯝꯗ ꯆꯠꯂꯨꯔꯒ ꯏꯁ
ꯍꯣꯏ ꯑꯩꯈꯣꯏꯕꯨꯖꯤꯛ ꯍꯈꯣꯏ ꯄꯨꯖꯔ ꯂꯩꯔꯁꯨ ꯑꯩꯈꯣꯏꯗꯤ ꯄꯣꯡꯉꯗꯅ
ꯌꯥꯝꯅ ꯁꯤꯟꯕꯤꯅꯦꯕ ꯅꯪꯁꯨꯣ
ꯑ ꯅꯪꯗꯤ ꯑꯁꯤ ꯋꯥꯔꯤ ꯁꯥꯕꯒꯤꯁꯦ ꯀꯌꯥꯃꯨꯛꯇꯤ ꯌꯧꯔꯒꯦ ꯂꯣꯏꯒꯗꯧꯕ ꯋꯥꯠꯂꯤꯕꯣ
ꯍꯥꯏ ꯅꯪꯁꯨ ꯑꯗꯨꯕ ꯍꯦꯛꯇ ꯄꯟꯕ ꯌꯥꯕ꯭ꯔꯅꯦ
ꯑꯦ ꯀꯦꯝ ꯀꯥꯏꯗꯤꯦ ꯀꯅꯥ